ꯇꯥꯕ꯭ꯔꯣ
ꯍꯥꯎ
ꯍꯜꯂꯣ ꯒꯥꯏꯅ
ꯐꯣꯟ ꯊꯝꯕꯗꯩ ꯑꯩ ꯊꯕꯛ ꯐꯣꯟ ꯊꯝꯕꯗꯣ ꯑꯩ ꯊꯝꯒꯦꯀꯣ
ꯍꯣꯏ
ꯍꯧꯒꯠꯂꯕꯣ
ꯑꯧꯒꯠꯇ꯭ꯔꯤꯗ ꯋꯥꯔꯦ
ꯑꯩꯁꯨ ꯉꯁꯤꯈꯣꯏꯁꯨꯝ ꯐꯦꯔꯋꯦꯜ ꯇꯧꯕꯅꯤꯅ ꯉꯁꯤꯁꯨ ꯋꯥꯔꯦ ꯑꯩꯁꯨ ꯊꯕꯛ ꯆꯠꯗ꯭ꯔꯥ
ꯍꯣꯔꯦꯟ ꯊꯧꯕꯥꯜ ꯆꯠꯇꯣꯏꯔꯣ
ꯈꯪꯗꯦ
ꯎꯝ ꯀꯞꯆꯩ
ꯈꯣꯏ ꯃꯥ ꯅꯅꯦ
ꯎꯝ
ꯈꯣꯏ ꯗꯨꯀꯥꯟꯅ ꯄꯣꯠꯇꯗ ꯑꯗꯨꯅꯦ
ꯎꯝ
ꯃꯍꯥꯛꯗ ꯊꯤ ꯐꯥꯏꯗꯔꯔꯦ ꯏ ꯐꯥꯏ ꯈꯣꯠꯂꯦ ꯎꯅꯨꯡꯉꯥꯏꯇꯦ
ꯎꯝ
ꯎ ꯀꯩꯁꯨ ꯀꯩ ꯀꯨꯏꯔꯤ ꯀꯩꯅꯣ ꯑꯩꯅ ꯇꯨꯝꯕ ꯐꯪꯉꯛꯇꯣꯏꯗꯗꯤ ꯄꯦꯅꯥ
ꯑ ꯊꯥ ꯃꯥꯁꯨꯨ ꯌꯎꯗ꯭ꯔꯤꯕ ꯆꯠ
ꯑꯦ ꯑꯗꯨ ꯑꯩꯁꯨ ꯑꯩꯉꯣꯟꯗꯗꯤ ꯀꯨꯏꯗꯅ ꯑꯩ ꯑꯍꯥꯟꯕꯅꯤꯃ ꯑꯩꯁꯦ ꯑꯩꯉꯗꯗꯤ ꯑꯗꯨ ꯊꯥ ꯑꯃꯗꯗꯤ ꯁꯨꯇꯤꯁꯦ ꯅꯣꯡ ꯅꯤꯗꯤ ꯂꯧꯕ ꯌꯥꯗꯅ
ꯎꯝ
ꯎꯝ ꯊꯕꯛꯅꯦ ꯁꯨꯇꯤꯁꯨ ꯐꯪꯗ꯭ꯔꯦ ꯑꯗꯨꯗꯤ ꯁꯟꯗꯦꯗ ꯍꯧꯛꯀꯤꯗꯤ ꯁꯟꯗꯦꯁꯤ ꯁꯨꯇꯤ ꯊꯥꯕꯅꯤꯗꯅ
ꯎꯝ
ꯍꯣꯏ ꯊꯥꯡꯅꯔꯤꯕ ꯅꯨꯄꯥ ꯌꯥꯎꯕ ꯑꯃ ꯂꯩꯕꯀꯣ
ꯎꯝ
ꯃꯥꯔꯤ ꯁꯟꯗꯦ ꯁꯨꯇꯤ ꯂꯧꯋꯦꯕ ꯁꯟꯗꯦ ꯃꯈꯣꯏꯁꯨꯇꯤ ꯊꯥꯗꯕꯗꯣ ꯁꯟꯗꯦ ꯃꯥꯅ ꯂꯨꯄꯥ ꯆꯅꯤꯒꯨꯝꯕ ꯆꯥꯝꯃ ꯅꯍꯥꯟꯁꯨ ꯁꯟꯗꯦ ꯅꯨꯃꯤꯠꯀꯤ ꯂꯨꯄꯥ ꯆꯥꯝꯃ ꯄꯤꯕꯤꯕꯅꯦꯕ
ꯎꯝ
ꯂꯨꯄꯥ ꯆꯥꯝꯗꯨꯗꯤ ꯇꯣꯛꯀꯦ ꯐꯣꯟ ꯋꯥꯔꯤ ꯍꯥꯟꯅ ꯊꯥꯡꯅꯅ ꯐꯪꯖꯒꯦꯁꯨ ꯆꯥꯃꯩ ꯗꯃꯛꯇ ꯅ ꯅꯪ ꯉꯁꯥꯏ ꯇꯟ ꯆꯥꯖꯔꯦ ꯍꯥꯏꯇꯥꯕ ꯑꯃꯅꯦ ꯅꯪ ꯇꯝꯖꯔꯛꯅꯣ ꯅ ꯑꯗꯨꯒꯤ ꯀꯧꯔꯤꯗꯣ
ꯑꯥ ꯀꯣꯔꯛꯕ ꯌꯥꯗ꯭ꯔꯥ
ꯀꯕꯗꯨꯗꯤꯅꯉꯅ ꯄꯨꯣꯛ ꯆꯅꯤ
ꯏ ꯌꯥꯝ ꯀꯥꯅꯤꯕꯥ ꯑꯗꯨ ꯍꯥꯏꯔꯗꯤ ꯑꯩꯁꯨ ꯊꫭꯛꯂꯛꯄ ꯌꯥꯏꯅ ꯃꯕꯨꯛ ꯐꯠꯇꯕ ꯑꯌꯨꯛꯇ ꯇꯥꯟ ꯆꯥꯃꯤꯟꯅꯗꯕ ꯀꯨꯏꯔꯦ ꯆꯠꯁꯦ
ꯒꯠ ꯂꯩ ꯑꯌꯨꯛ ꯑꯌꯨꯛ ꯇꯥꯅꯦ ꯑꯗꯨꯇ ꯌꯥꯔꯣꯏ ꯊꯧ ꯆꯕꯅꯤꯅ ꯁꯨꯇꯤꯒꯨꯝꯕꯂꯛ ꯑꯩꯗ ꯁꯟꯗꯦꯗ ꯁꯨꯇꯤ ꯂꯧꯕ ꯌꯥꯕꯗꯣ
ꯎꯝ
ꯑꯗꯨ ꯂꯧꯔꯒꯅ ꯑꯌꯨꯛꯇ ꯑꯣꯏꯅ ꯕꯖꯥꯔꯗ ꯐꯣꯡꯅ ꯊꯥꯁꯤꯀꯣ
ꯎꯝ ꯑꯌꯨꯛꯇ ꯇꯟ ꯆꯥ ꯊꯕ ꯀꯨꯏꯔꯦꯔꯤꯕꯣ
ꯀꯣꯏꯔꯦ ꯍꯔꯗꯤ ꯄꯨꯔꯤ ꯑꯗꯨꯝ ꯑꯍꯥꯟꯕ ꯒꯥꯏꯂ ꯀꯔꯅ ꯄꯅꯤ ꯑꯗꯨ
ꯎꯝ ꯑꯣ ꯅꯨꯡꯁꯤꯌꯦ
ꯑꯩ ꯃꯍꯥꯕꯂꯤ ꯆꯠꯄꯗꯨ ꯅ ꯅꯥꯟ ꯂꯩꯔꯦ ꯅꯣꯏ ꯌꯨꯝꯗꯣ
ꯎꯝ
ꯑꯗꯨ ꯍꯦꯛꯇ ꯎꯕ ꯍꯦꯛꯇ ꯅꯤꯡꯁꯤꯡꯕ ꯍꯛꯇꯦ ꯎꯅꯨꯡꯁꯤꯕ
ꯑꯣ ꯌꯨꯝꯗꯣ ꯅꯨꯡꯁꯤꯕ꯭ꯔꯥ ꯑꯩꯔꯣꯕ ꯅꯪꯒꯤꯁꯦ
ꯁꯨꯝ ꯁꯨꯝ ꯃꯦꯃꯣꯔꯤ ꯑꯃ ꯂꯩ ꯃꯦꯃꯣꯔꯤ ꯑꯃ ꯅꯠꯇꯦ ꯃꯦꯃꯣꯔꯤ ꯃꯌꯥꯝ ꯂꯩꯍꯧꯋꯗꯅ
ꯎꯝ
ꯑꯗꯨꯒꯤ ꯅꯨꯡꯁꯤꯕ
ꯑꯗꯨ ꯌꯨꯝꯗꯨꯕꯨ ꯀꯔꯤ ꯕꯤꯠꯇ ꯂꯩꯅꯤꯡꯕꯣ ꯃꯣꯏ ꯂꯩꯕꯁꯤꯡꯗꯨꯁꯨ
ꯅꯣꯏ ꯈꯪꯗꯔ꯭ꯤꯗ
ꯃꯅꯝ ꯖꯨꯅꯝ ꯁꯤꯔꯔꯣ꯫
ꯎꯝ ꯑꯗꯨꯒꯤ ꯍꯦꯛ ꯃꯃꯥꯡꯗ ꯇꯛꯇꯤ ꯈꯨꯠꯇꯨꯣꯏꯗꯅ
ꯎꯝ
ꯁꯦꯁ ꯍꯧꯖꯤꯛ ꯖꯨꯟ ꯂꯩꯔꯦꯀꯣ ꯖꯨꯟ ꯖꯨꯂꯥꯏ ꯑꯒꯁꯇ ꯁꯦꯞꯇꯦꯝꯕꯔ ꯑꯣꯛ ꯑꯣꯛꯇꯣꯕꯔ ꯅꯣꯕꯦꯝꯕꯔ ꯊꯥ ꯃꯉꯥ ꯊꯥ ꯃꯉꯥ ꯑꯗꯨꯗ ꯅꯣꯕꯦꯝꯕꯔꯒꯤ ꯗꯦꯠ ꯇ꯭ꯋꯦꯟꯇꯤ ꯋꯥꯟꯗ ꯏꯕꯥꯅꯤ ꯆꯍꯤ ꯑꯅꯤ ꯁꯨꯔꯅꯤ ꯇꯥꯔꯕꯃꯤꯅ ꯍꯥꯏꯕꯁꯦ
ꯅꯥꯕꯦꯟ ꯕꯔꯒꯤꯗꯦꯠ ꯇꯋꯦꯟꯇꯤ ꯋꯥꯔ
ꯎꯝ
ꯑꯗꯨ ꯑꯩꯅ ꯊꯕꯛ ꯌꯥꯎꯕ ꯅꯨꯃꯤꯠꯁꯨ ꯗꯦꯠ ꯇ꯭ꯋꯦꯟꯇꯤ ꯋꯥꯟ
ꯑꯁꯤꯡꯕ
ꯎꯝ
ꯆꯨꯝꯃꯤꯅꯤꯀꯣ ꯑꯦ ꯑꯗꯨꯗꯤ ꯗ ꯇ꯭ꯋꯦꯟꯇꯤ ꯋꯥꯟꯗ ꯑꯣꯏꯔꯗꯤ ꯅꯪꯁꯨ ꯇ꯭ꯋꯦꯟꯇꯤ ꯋꯥꯟꯗ ꯇꯂꯣꯞ ꯇꯂꯣꯞ ꯐꯪꯈ꯭ꯔꯅꯤꯌꯦ
ꯎꯝ
ꯇꯣꯂꯞ ꯂꯧꯔꯒꯦ ꯑꯗꯨꯗꯤ ꯇꯧ ꯌꯥꯔꯦ ꯑꯦꯅꯤꯚꯔꯁꯔꯤ
ꯑ
ꯎꯝ ꯎꯝ ꯍꯥꯏꯔꯤꯕ ꯇꯧꯅꯤꯡꯕ ꯑꯣ ꯇꯧꯅꯤꯡꯕ ꯃꯥꯜꯂꯦ
ꯑꯁꯦꯡꯕ ꯅꯪ ꯇꯧꯅꯤꯡꯗꯦ
ꯑꯩ ꯑꯀꯥꯎꯟ ꯍꯥꯟꯅ ꯂꯨꯄꯥ ꯑꯃꯐꯥꯎꯕ ꯌꯥꯎꯗꯕꯅꯦꯀꫭ ꯆꯥꯝꯃ ꯊꯥꯔꯛꯄꯗꯒꯤ ꯗꯥꯏꯔꯛ ꯂꯨꯕ ꯆꯝ ꯌꯥꯋꯦ
ꯌꯦꯡꯒꯦ
ꯍ ꯀꯩꯅꫭ ꯅꯪꯒꯤ ꯀ꯭ꯂꯥꯁ ꯇꯨꯋꯦꯜꯐꯀꯤ ꯃꯥꯔꯛꯁꯤꯠꯇꯨꯕꯨ ꯂꯧꯊꯣꯛꯑꯕ ꯅꯪ
ꯎꯝ ꯅꯥꯍꯟꯅ ꯂꯧꯊꫭꯛꯑ ꯀꯩꯅꯣ
ꯎꯝ ꯄꯔꯁꯟ ꯅꯪꯒꯤ ꯄꯥꯔꯁꯟꯗꯨꯣ ꯀꯌꯥꯔꯥ
ꯐꯤꯞꯇꯤ ꯏꯥꯒꯇ
ꯐꯤꯞꯇꯤ ꯅꯥꯏꯟ
ꯑꫭ
ꯑꯩ ꯀꯩꯀꯩ ꯆꯞꯅꯕ ꯃꯥꯜꯂꯦ ꯁꯦꯀꯦꯟ ꯗꯤꯕꯤꯖꯟꯅꯤꯀꯣ ꯑꯩ ꯁꯦꯀꯦꯟ ꯗꯤꯕꯤꯖꯟꯗꯅꯦꯕ ꯎꯝ ꯀꯣꯔꯣꯅꯥ ꯃꯇꯝꯗꯣ ꯇꯦꯟꯗꯕꯨꯗꯤ ꯐꯥꯔꯁ ꯗꯤꯕꯤꯖꯟ ꯁꯤꯛꯁꯇꯤ ꯁꯤꯛꯁꯇꯤ ꯇꯨꯗꯔꯥ ꯁꯤꯛꯁꯇꯤ ꯋꯥꯟꯗꯔꯥ
ꯎꯝ
ꯑ
ꯌꯦꯡꯉꯨꯅꯦ ꯑꯩꯅ ꯐꯤꯐꯇꯤ ꯅꯥꯏꯟ ꯁꯤꯛꯁꯇꯤ ꯌꯧꯒꯗꯕꯗꯣ ꯈꯤꯇꯪ ꯉꯇ ꯋꯥꯠꯇ꯭ꯔꯥ
ꯎꯝ
ꯑꯩ ꯀꯔꯤꯒꯨꯝꯕ ꯐꯤꯖꯤꯛꯁꯇ ꯐꯦꯜ ꯑꯣꯏꯔꯝꯗꯗꯤ ꯐꯥꯁ ꯐꯣꯔꯗ ꯚꯤꯖꯤꯇ ꯂꯥꯛꯑꯅꯤꯀꯣ
ꯅꯝ ꯐꯤꯖꯤꯛꯁ ꯐꯦꯜ ꯇꯧꯋꯔꯥ
ꯑ
ꯐꯤ ꯇꯧꯔꯒ ꯃꯥꯅꯦ ꯁꯦꯀꯦꯟ ꯗꯤꯕꯤꯖꯟ ꯂꯥꯏꯅꯣ
ꯑꯦ ꯊꯥꯔꯠ ꯁꯕꯖꯦꯛꯅꯦ
ꯑꯣ ꯑꯣ ꯑꯣ ꯑꯣ ꯑꯣ ꯎꯝ ꯎ ꯁꯥꯏꯟꯁꯒ ꯗ ꯂꯧꯔꯛꯇꯕꯅꯤꯅ ꯑꯩꯈꯣꯏꯗꯤ ꯈꯪꯅꯦꯦꯕ ꯑꯗꯨꯒꯣꯝꯕꯗꯣ
ꯎꯝ
ꯐꯤꯖꯤꯛꯁꯣ ꯀꯌꯥ ꯐꯪꯉꯤꯅ
ꯐꯤꯖꯤꯛꯁ ꯖꯖꯤꯔꯣ ꯐꯥꯎꯕꯅꯤ
ꯁꯤꯖꯤꯔꯣ
ꯑꯝꯗ ꯏ ꯌꯥꯔꯒ ꯛꯁꯇꯤ
ꯎꯝ ꯑꯗꯨ ꯐꯥꯎꯕ ꯁꯦꯀꯦꯟ ꯗꯤꯕꯤꯖꯟ ꯂꯥꯛꯄ
ꯎꯝ ꯊꯥꯔꯠ ꯗꯤꯚꯖꯟ ꯑꯦ ꯊꯥꯔꯠ ꯗꯤꯕꯤꯖꯟꯅꯤꯌꯦ ꯊꯥꯔꯠ ꯁꯕꯖꯦꯛ ꯑꯣꯏꯕꯩꯅꯦ
ꯎꯝ
ꯒꯂꯕꯗ
ꯑꯩꯁꯨꯦ ꯀ꯭ꯂꯥꯁ ꯇꯨꯌꯦꯜꯐꯇꯣ ꯑꯃꯨꯛꯀ ꯁꯦꯀꯦꯟ ꯇꯥꯏꯝ ꯏꯅꯤꯡꯉꯦꯕ ꯍꯥꯏꯗꯤ ꯎꯝ ꯍꯥꯏꯗꯤ ꯑꯩꯈꯣꯏ ꯑꯗꯨꯗ ꯀ꯭ꯂꯥꯁ ꯇꯨꯌꯦꯜꯄ ꯇꯧꯕꯗꯣ ꯀꯩꯅꯣ ꯇꯧꯈ꯭ꯔꯦꯕ ꯑꯦꯇꯦꯟꯗꯦꯟꯁ ꯑꯁ ꯑꯩꯈꯣꯏꯅ ꯀ꯭ꯂꯥꯁ ꯂꯥꯛꯄꯒꯤ ꯑꯦꯇꯦꯟꯗꯦꯟꯁꯇꯣ ꯑꯗꯨꯗꯣ ꯂꯧꯔꯒ ꯑꯣꯏꯅ ꯀꯔꯤ ꯍꯥꯏꯁꯤꯔꯥ ꯃꯣꯏꯗꯣ ꯍꯥꯞꯈ꯭ꯔꯦꯕ ꯅꯠꯇ꯭ꯔꯗꯤ ꯑꯩꯁꯨ ꯑꯦꯛꯖꯥꯝꯒꯨꯝꯕ ꯊꯥꯔꯝꯃꯗꯤ ꯑꯩꯁꯨ ꯐꯥꯔꯁ ꯗꯤꯕꯤꯖꯟꯒꯨꯝꯕ ꯂꯧꯕ ꯌꯥꯕꯅꯦꯕ
ꯎꯝ
ꯀꯩꯕ
ꯀꯩꯁꯨ ꯅꯠꯇꯤꯌꯦ ꯕꯔꯁ ꯇꯧꯔꯕꯣ
ꯇꯧꯗ꯭ꯔꯤ ꯁꯤ ꯂꯣꯏꯔ ꯊꯧꯔꯅꯤ ꯍꯧꯒꯠꯂꯣ ꯑꯗꯨꯒ ꯀꯣꯂꯞ ꯐꯦꯡꯉꯅꯤ ꯑꯗꯨꯒ ꯆꯥꯛ ꯆꯥꯔꯅꯤ ꯎꯝꯍꯨꯝ ꯍꯌꯦꯡꯗꯒꯤ ꯊꯕꯛ ꯍꯧꯔꯅꯤ ꯑꯩꯈꯣꯏꯁꯨ ꯑꯁꯦꯡꯕꯒꯤ ꯊꯕꯛ ꯑꯣꯏꯗꯣꯏꯀꯣ ꯑꯩꯒꯤꯁꯨ ꯍꯧꯖꯤꯛ ꯄꯦꯡꯈꯤꯗꯣ
ꯄꯩꯁꯥꯕꯨ ꯐꯪꯒꯗ꯭ꯔꯣ ꯑꯗꯨꯗꯣ
ꯍꯣꯏ ꯏꯁꯇꯥꯄꯤꯟ ꯄꯤ ꯍꯥꯏꯕꯅꯤ ꯃꯣꯏꯅꯣ
ꯄꯀꯣ
ꯈꯪꯗꯦ ꯀꯌꯥꯦ ꯀꯧꯗ꯭ꯔꯥ ꯀꯌꯥ ꯍꯥ ꯆꯦ ꯅꯪ ꯑꯁꯤ ꯀꯩꯗꯧꯗꯣꯏꯅꯣ
ꯇ ꯄꯐ꯭ꯌ ꯄꯤꯌꯥ ꯀꯔꯤ ꯍꯥꯏꯗꯅꯦ
ꯁꯨꯝ ꯄꯤꯔꯛꯀꯅꯤ ꯍꯥꯏꯕꯅꯦ ꯎꯝ ꯗꯦꯠ ꯗꯦꯠ ꯀꯌꯥꯗꯒꯤꯔ ꯀ꯭ꯂꯦꯝ ꯇꯧꯒꯗꯕꯗꯣ ꯀꯥꯔꯔꯦ
ꯄꯔꯐꯨꯌ ꯆꯠꯇ꯭ꯔꯕꯣ
ꯪ ꯈꯪꯗꯦꯍꯦ ꯄꯤꯔꯛꯀꯅꯤꯍ ꯀ꯭ꯂꯦꯝ ꯇꯧꯒꯗꯕ ꯎꯒꯩꯔ ꯇꯧ ꯌꯧꯗ꯭ꯔꯤꯕ ꯑꯣꯏꯔꯝꯒꯅꯤ
ꯐꯤꯔꯅꯦꯕꯤ ꯃ ꯇꯁꯨꯇ ꯄꯨꯔꯕꯝꯃꯦ
ꯑꯉꯥꯡꯒꯤꯗꯨ ꯌꯣꯟꯈ꯭ꯔꯦ ꯑꯗꯨꯗꯨꯁꯨ ꯚꯔꯥ ꯄꯤꯔꯦ ꯌꯥꯔꯦ ꯋꯥ ꯆꯠꯂꯦ
ꯑꯩ ꯄꯥꯎꯗꯤ ꯍꯥꯏꯔꯕ
ꯎꯝ ꯍꯥꯏ
ꯑꯗꯨ ꯑꯗꯨ ꯄꯥꯏꯒꯦ ꯍꯥꯏꯀꯦ ꯍꯥꯏ ꯑꯣꯏ ꯑꯗꯨꯗꯤ ꯁꯤꯒꯤ ꯄꯩꯁꯁꯤ ꯍꯣꯏ ꯌꯥꯝ ꯐꯔꯦ ꯑꯩꯉꯣꯟꯀꯣꯏꯗ ꯈꯔ ꯂꯩꯁꯦ ꯁꯤꯁꯤ ꯈꯔ ꯄꯤꯕꯤꯔꯛꯀꯦꯒꯥꯏꯥꯛꯇ꯭ꯔꯣ
ꯑꯗꯨꯉꯣꯟꯗ ꯂꯨꯄꯥ ꯆꯅꯤꯔ ꯆꯍꯨꯝꯔꯥ ꯀꯥꯞꯂꯛꯄꯅꯦ
ꯅꯪꯒꯤ ꯆꯅꯤ ꯆꯍꯨꯝꯗꯨꯒ ꯅꯪꯒꯤ ꯂꯨꯄꯥ ꯆꯥꯝꯃꯉꯥꯗꯨꯒꯗꯤ ꯂꯨꯄꯥ ꯀꯌꯥꯅꯣ ꯂꯩꯔꯤꯁꯦ
ꯁꯕꯜ ꯍꯟ꯭ꯗꯔꯦꯠ
ꯎꯝ
ꯎꯝ ꯎꯝ
ꯑꯗꯨ ꯐꯥꯎꯁꯨ ꯑꯩ ꯆꯞ ꯆꯥꯅꯕꯅꯦ
ꯍꯌꯦꯡ ꯂꯥꯛꯑꯅꯤ ꯍꯥꯏꯗꯥꯏꯅꯦ
ꯍꯌꯦꯡ ꯂꯥꯛꯑꯅꯤ ꯑꯗꯨꯕꯨꯗꯤ
ꯍꯌꯦꯡ ꯅꯠꯇꯔꯥ ꯅꯪ ꯅꯍꯥꯟꯗꯩ ꯍꯌꯦꯡ ꯍꯌꯦꯡ ꯔꯛꯏꯦ ꯑꯩꯉꯣꯟꯗ
ꯒꯥꯔꯤ ꯂꯩꯇꯕꯁꯦ ꯑꯗꯨꯒꯤꯅꯤꯅꯦ ꯏꯕꯨꯡꯉꯣ ꯒꯥꯔꯤ ꯂꯩꯇꯕꯒꯤꯅꯤꯅꯦ
ꯆꯥꯛꯄꯨ ꯂꯨꯄꯥ ꯀꯨꯟꯊ꯭ꯔꯥꯒꯤ ꯂꯩ ꯑꯗꯨꯝ ꯌꯥꯕꯗꯣ ꯆꯥꯛꯄꯨ ꯅꯪ ꯂꯨꯄꯥ ꯇꯔꯥꯒꯤ ꯂꯩꯁꯨ ꯌꯥꯕꯗꯨꯕꯨ
ꯑꯗꯨꯅꯦ ꯑꯩꯅ ꯂꯩꯔꯤꯗꯣ ꯅꯨꯡꯇꯤꯒꯤ ꯑꯦ ꯀꯨꯟ ꯀꯨꯟꯊ꯭ꯔꯥꯒꯤꯅꯦ ꯑꯩ ꯅꯨꯡꯇꯤꯒꯤ ꯂꯩꯔꯤꯗꯣ ꯀꯔꯤ ꯂꯩꯅ ꯈꯜꯂꯤꯔꯣꯕ
ꯃꯥꯟꯕ
ꯎꯝ ꯆꯥꯛ ꯂꯩꯔꯦ ꯍꯋꯥꯏ ꯂꯩꯔꯦ ꯂꯣꯏꯔꯦ ꯗꯨꯁꯨ ꯗꯥꯜ
ꯍꯣꯏ ꯍꯣꯏ ꯐꯔꯦ ꯊꯝꯃꯒꯦ ꯑꯗꯨꯗꯤ
ꯎꯝ
ꯊꯝ ꯊꯝ